ꯍꯣꯏ ꯇꯥꯕ꯭ꯔꯣ
ꯑꯣ ꯑꯣ ꯇꯥꯏ ꯇꯥꯏ
ꯅꯪ ꯉꯔꯥꯡ ꯏꯕꯥꯅꯤ ꯋꯥꯔꯤ ꯁꯥꯟꯅꯕ ꯃꯇꯨꯡꯗ ꯃꯤ ꯑꯃꯕꯨ ꯑꯩ ꯏꯕꯥꯅꯤ ꯋꯥꯔꯤ ꯁꯥꯟꯅꯩꯅ ꯍꯥꯏꯕ꯭ꯔꯥ ꯅꯪ
ꯑꯥ ꯍꯥꯌꯦ
ꯍꯥ
ꯍꯣꯏ ꯍꯥꯏꯌꯦ ꯀꯩꯗꯧꯔꯒꯦ
ꯑꯗꯨꯝ ꯍꯥꯡꯕꯅꯤꯗ ꯀꯔꯤꯒꯤ ꯍꯥꯏꯕꯅꯣ
ꯑꯦ ꯃꯥꯅ ꯍꯥꯏꯔꯛꯄꯅꯦ ꯑꯩꯗꯤ ꯈꯪꯁꯨ ꯈꯪꯗ ꯃꯥꯅ ꯑꯄꯥꯒꯤꯁꯨ ꯑꯩꯅ ꯃꯥꯅ ꯁꯨꯃꯥꯏꯅ ꯍꯥꯏꯕꯅꯦꯕ
ꯎꯝ
ꯑꯥ ꯅꯪ ꯀꯩꯅꯣ ꯐ꯭ꯔꯤ ꯑꯩ ꯐ꯭ꯔꯤ ꯑꯣꯏꯌꯦ ꯑꯩꯅ ꯃꯥꯉꯣꯟ ꯐꯥꯔꯁꯇ ꯍꯥꯏꯕꯅꯦꯕꯀꯣ ꯋꯥꯔꯤ ꯁꯥꯟꯅꯁꯤ ꯁꯦ ꯍꯥꯏꯅ ꯑꯗꯣ ꯃꯥꯗꯣ ꯐ꯭ꯔꯤ ꯂꯩꯇꯦ ꯍꯥꯏꯕ ꯑꯗꯨ ꯃꯥꯅ ꯑꯃꯨꯛ ꯑꯩ ꯐ꯭ꯔꯤ ꯂꯩꯌꯦ ꯅꯪ ꯀꯩꯅꯣ ꯇꯧꯅꯤꯡꯉꯗꯤ ꯇꯧꯔꯛꯑꯣ ꯍꯥꯏꯕ ꯑꯩꯅ ꯑꯩꯒꯤꯗꯤ ꯂꯣꯏꯈ꯭ꯔꯦ ꯍꯥꯏꯕ ꯑꯗꯨꯒ ꯃꯥꯅ ꯑꯣ ꯍꯥꯏꯕ ꯑꯗꯨꯒ ꯃꯥꯒꯤꯁꯨ ꯂꯣꯏꯁꯤꯟꯕꯤꯌꯣ ꯃꯥꯒꯤ ꯁꯨꯃꯥꯏ ꯋꯥꯠꯂꯤꯕꯅꯦ ꯍꯥꯏꯕ ꯑꯩꯅ ꯀꯅꯥꯅꯣ ꯀꯅꯥ ꯂꯣꯏꯗ꯭ꯔꯤ ꯍꯥꯏꯒꯦ ꯍꯥꯢꯕ ꯃꯥꯅ ꯅꯪꯒ ꯋꯥꯔꯤ ꯁꯥꯟꯅꯕ ꯅꯨꯄꯥꯗꯣ ꯏꯅꯣ ꯑꯣ ꯑꯣ ꯑꯣ ꯍꯣꯏ ꯍꯣ ꯍꯣꯏ ꯍꯥꯏꯕ ꯃꯥꯗꯤ ꯍꯣꯏ ꯃꯌꯥꯝ ꯀꯩꯅꯣ ꯇꯧꯋꯦ ꯍꯥꯏꯕꯅꯦ ꯍꯥꯏꯕ ꯑꯗꯨꯃꯥꯏꯅ ꯍꯣꯏ ꯋꯥꯔꯤ ꯁꯥꯟꯅꯕ ꯑꯗꯨꯝ ꯅꯨꯡꯉꯥꯏꯕꯅꯦ ꯒ꯭ꯌꯥꯟ ꯇꯥꯕꯅꯦ ꯍꯥꯏꯕ ꯍꯣ ꯍꯣꯏ ꯍꯥꯏꯕ
ꯗꯨꯅꯤꯗ ꯑꯩꯗꯤ ꯍꯥꯏꯗꯕꯅꯦ ꯑꯩꯗꯤ ꯈꯪꯁꯨ ꯈꯪꯗꯦ ꯃꯥꯅ ꯍꯥꯏꯔꯛꯄꯗꯨꯗ
ꯑꯗꯨꯝ ꯍꯪꯕꯅꯤꯗ ꯑꯩꯅ ꯍꯥꯏꯕ
ꯑꯣ ꯍꯣ ꯍꯣꯏ ꯃꯥꯅ ꯍꯪꯉꯛ
ꯍꯥꯏꯔꯁꯨ ꯍꯥꯏꯔꯁꯨ ꯀꯩꯁꯨ ꯀꯥꯏꯗꯦ ꯑꯗꯨꯝ ꯍꯪꯕꯅꯦꯕ ꯅꯪ ꯍꯥꯏꯕꯔꯅ
ꯑꯣ ꯑꯣ ꯍꯣ ꯍꯣ ꯍꯥꯏ ꯍꯥꯏ
ꯆꯥꯛ ꯆꯥꯈꯤꯔꯣꯏ ꯅꯣꯏ ꯄꯔꯇꯤ
ꯆꯥꯈꯤꯔꯣꯏ ꯑꯩ ꯌꯦꯟ ꯊꯣꯡꯈꯤꯅꯤ ꯑꯗꯨꯒ ꯑꯇꯣꯞꯄ ꯃꯐꯝ ꯆꯠꯅꯤ
ꯌꯦꯟ ꯊꯣꯡꯈꯤꯅꯦꯕ
ꯑꯥ
ꯑꯣ ꯀꯔꯝꯕ ꯢꯁꯇꯥꯟꯗ ꯊꯣꯡꯗꯣꯏꯅꯣ
ꯑꯗꯨꯝ ꯆꯥꯕ ꯌꯥꯕꯗꯣ ꯊꯣꯡꯒꯅꯤ
ꯍꯥꯏꯕꯗꯤ ꯅꯪꯒꯤ ꯊꯣꯡꯕ ꯏꯁꯇꯥꯏꯜꯗꯣ
ꯑꯣ ꯐꯥꯔꯁꯇꯀꯣ ꯃꯍꯤ ꯍꯥꯞꯄꯣꯏ ꯃꯍꯤ ꯑꯗꯨꯝ ꯃꯐꯣꯟ ꯇꯥꯍꯜꯂꯒ
ꯍꯥ
ꯌꯥꯝ ꯂꯥꯎꯅꯀꯣ
ꯎꯝ
ꯑꯗꯨꯃꯥꯏꯅ ꯊꯣꯡꯉꯅꯤ
ꯑ ꯅꯪꯁꯨ ꯍꯥꯏꯕꯗꯤ ꯍꯥꯏꯕ ꯃꯜꯂꯦ
ꯍꯩꯗꯤ ꯍꯩꯌꯦꯗ ꯆꯥꯕꯕꯨꯗꯤ ꯌꯥꯏꯗ ꯈꯔ ꯑꯗꯨꯝ ꯑꯩꯅ ꯊꯣꯡꯉꯥꯗꯤ ꯌꯥꯝ ꯍꯥꯎꯈ꯭ꯔꯅꯤ ꯒꯣ ꯀꯥꯈ꯭ꯔꯅꯤ ꯎꯝ ꯍꯣꯏ ꯄꯥꯢꯌꯨꯒꯣ
ꯍꯣꯢ ꯍꯣꯢ ꯍꯣꯢ
ꯎꯝ
ꯁ ꯑꯦ ꯎ
ꯑꯗꯨ ꯑꯩ ꯌꯦꯟ ꯊꯣꯡꯒꯦ ꯑꯗꯨꯝ ꯌꯥꯅꯤꯅ
ꯌꯥꯒꯥꯅꯤ ꯌꯥꯒꯥꯅꯤ
ꯑꯣ ꯑꯣ
ꯀꯥꯏꯗꯦ ꯀꯥꯏꯗꯦ ꯀꯥꯏꯗꯦ
ꯍꯣ ꯍꯣꯏ ꯑꯩꯅ ꯀꯥꯏꯒꯦꯔꯥ ꯍꯥꯏꯕꯗꯨꯀꯣ ꯀꯁꯤꯝ
ꯑꯣ ꯌꯥ ꯑ ꯑꯗꯨ ꯕꯦꯛ ꯒ꯭ꯔꯥꯎꯟꯗꯣ ꯂꯥꯡꯕ꯭ꯔꯥ
ꯀꯩꯁꯨ ꯀꯥꯏꯗꯦ
ꯑꯣ ꯑꯣ ꯑꯣ
ꯆꯦ
ꯎꯝ ꯎꯝ
ꯏ
ꯎꯝ ꯎꯝ
ꯄ ꯊꯥꯎꯖ
ꯀꯩꯗꯧꯔꯤꯅꯣ ꯑꯦ ꯌꯦꯟ ꯊꯣꯡꯉꯤꯕ
ꯑꯣ ꯑꯩ ꯊꯣꯡꯗ꯭ꯔꯤ ꯊꯣꯡꯒꯦ ꯇꯧꯔꯤ ꯑꯗꯨ
ꯎ
ꯎ ꯑꯗꯣ ꯃꯤ ꯃꯌꯥꯝ ꯂꯩꯕꯒꯤꯀꯣ ꯑꯗꯨꯒꯤ
ꯃꯤ ꯀꯌꯥ ꯂꯩꯔꯤꯅꯣ
ꯑꯦ ꯃꯤ ꯃꯌꯥꯝ ꯂꯩꯌꯦ ꯍꯧꯖꯤꯛ ꯑꯁꯤ ꯀꯩꯀꯩ ꯊꯣꯡꯕꯒꯤꯀꯣ
ꯎꯝ
ꯍ
ꯅꯪꯉꯣꯟꯗ ꯏꯟꯆꯥꯔꯖ ꯄꯤꯕꯖꯥꯅꯤꯅꯦ ꯌꯦꯟ ꯊꯣꯡꯕꯒꯤ
ꯍꯣꯏ
ꯅꯪꯅ ꯊꯣꯡꯕꯕꯁꯤ ꯅꯪꯅ ꯊꯣꯡꯕꯁꯤ ꯍꯥꯎꯕꯖꯥꯅꯤꯅꯦ
ꯍꯥꯎꯕꯅꯦ
ꯑꯗꯒꯤ ꯃꯤ ꯃꯌꯥꯝꯁꯨ ꯆꯥꯅꯤꯡꯕ ꯆꯥꯅꯤꯡꯕꯥꯖꯠꯅꯤꯅꯦ
ꯆꯟꯕꯅꯦ ꯑꯗꯨꯒꯤ ꯊꯣꯡꯕꯤꯌꯣ ꯊꯣꯡꯕꯤꯌꯣ ꯍꯥꯏ ꯀꯧꯕ ꯂꯥꯛꯄꯅꯦ ꯑꯩꯕꯨ ꯑꯩ ꯇꯨꯝꯕ ꯂꯩꯔꯀꯥꯟꯗ
ꯎꯝ
ꯍ ꯎꯝ ꯎꯝ ꯏ
ꯍꯥꯌꯦꯡꯗꯤ ꯀ꯭ꯂꯥꯁ ꯆꯠꯀꯔꯔꯣ
ꯍꯥꯌꯦꯡ
ꯁꯨꯇꯤꯔꯣ ꯁꯇꯔꯗꯦ
ꯑꯣ ꯑꯣ ꯍꯌꯦꯡꯗꯣ ꯆꯦꯞꯇꯔ ꯗꯦꯗꯤ ꯂꯩꯇꯦ ꯑꯗꯨ ꯀ꯭ꯂꯥꯁ ꯑꯅꯤ ꯈꯛꯇꯅꯦ ꯑꯗꯨ
ꯑꯣ ꯅꯨꯄꯥꯁꯨ ꯄꯨꯟꯕꯔꯥ ꯅꯣꯏꯒꯤꯁꯦ
ꯍꯥ
ꯅꯨꯄꯥꯁꯨ ꯄꯨꯟꯕꯔ ꯅꯣꯏ ꯀꯣꯂꯦꯖꯁꯦ
ꯑꯥ ꯄꯨꯜꯂꯦ
ꯎꯝ
ꯍ ꯍ
ꯍꯣꯁꯇꯦꯜꯅ ꯑꯗꯨꯝ ꯅꯨꯄꯤꯒꯤꯅꯤꯀꯣ
ꯑ ꯑꯩꯈꯣꯏꯒꯤ ꯑꯣꯈꯣꯏ ꯑꯩꯈꯣꯏꯒꯤ ꯍꯣꯁꯇꯦꯜꯁꯦ ꯃꯥꯈꯜ ꯃꯥꯈꯜ ꯈꯥꯏꯗꯣꯛꯌꯦ ꯄꯤ ꯍꯩꯆ ꯗꯤꯒꯤ ꯑꯗꯨꯒ ꯃꯥꯁꯇꯔ ꯇꯧꯕꯁꯤꯡꯒꯤ ꯀꯩ ꯃꯌꯥꯝ ꯐꯥꯏꯗꯣꯛꯌꯦ ꯎꯝ
ꯎꯝ ꯑ
ꯑꯁ ꯅꯣꯡ ꯃꯌꯥꯝ ꯐꯖꯅ ꯆꯨꯏꯍꯦ
ꯃꯍꯣꯟ ꯇꯗꯦꯅ ꯅꯣꯡꯆꯨꯕꯒꯤ
ꯍꯣꯏ ꯑꯩꯗꯣ ꯀꯩꯅꯣꯗ ꯇꯥꯔꯣꯏ ꯑꯩ ꯁꯤꯀꯦꯟ ꯐ꯭ꯂꯣꯔꯗ ꯂꯩ
ꯑꯣ ꯅꯪꯗꯤ ꯔꯨꯝꯗ ꯃꯤ ꯀꯌꯥ ꯂꯩꯃꯤꯟꯅꯕꯅꯣ ꯔꯨꯝ ꯑꯃꯗ ꯑꯍꯨꯝ ꯂꯩꯃꯤꯕꯅ ꯅꯣꯏ
ꯎꯝ ꯑꯍꯨꯝ ꯂꯩ ꯎꯝ
ꯆꯥꯎꯕ꯭ꯔꯥ ꯔꯨꯝꯗꯤ ꯔꯨꯝꯗꯤ ꯆꯥꯎꯕ꯭ꯔꯥ ꯀꯃꯥꯏꯅ ꯇꯧꯒꯦ
ꯆꯥꯎꯋꯦ ꯑꯗꯨꯝ ꯔꯣꯝꯗꯤ
ꯎꯝ ꯑꯗꯨꯝ ꯅꯨꯡꯉꯥꯏꯌꯦ ꯑꯗꯨꯝ ꯂꯩꯕꯗꯥꯀꯣ
ꯑꯥ ꯁꯇꯦꯠ ꯇꯣꯉꯥꯟ ꯇꯣꯉꯥꯟ ꯒꯥ ꯂꯩꯃꯤꯟꯅꯕꯅꯤꯅꯥ ꯄꯨꯟꯅ ꯏꯁꯇꯦꯠ ꯆꯥꯞ ꯃꯥꯟꯅꯕ ꯂꯩꯃꯤꯟꯅꯕ ꯌꯥꯗꯦ
ꯑꯆꯥ ꯑꯩꯈꯣꯏꯅ ꯑꯅꯤ ꯑꯅꯤ ꯂꯩꯕ
ꯎꯝ ꯑꯣ ꯑꯩ ꯊꯣꯡꯈꯤꯒꯦꯀꯣ ꯑꯗꯨꯝ ꯄꯥꯏꯌꯨꯀꯣ
ꯀꯥꯏꯗꯦ ꯀꯥꯏꯗꯦ ꯊꯣꯡꯉꯣ ꯊꯣꯡꯉꯣ
ꯁꯤ ꯂꯣꯏꯔꯀꯥꯟꯗꯗꯤ ꯑꯩ ꯑꯗꯨꯗꯤ ꯅꯪ ꯍꯣꯔꯦꯟ ꯊꯣꯡꯕ ꯂꯣꯏꯕꯗꯣ ꯑꯗꯣ ꯑꯃꯨꯛ ꯇꯧꯔꯛꯀꯦ ꯁꯤ ꯂꯣꯏꯕ ꯀꯥꯟꯗꯀꯣ
ꯎꯝ ꯎꯝ
ꯅꯣꯢ ꯊꯣꯡꯈ꯭ꯔꯣꯕ ꯐꯖꯅ ꯋꯥꯔꯤ ꯁꯥ ꯂꯩꯔꯗꯤ ꯍꯥꯎꯔꯔꯣꯏꯕ
ꯎꯝ ꯍꯣ ꯍꯣꯏ
ꯑꯩꯒꯤꯁꯦ ꯂꯣꯏꯗ꯭ꯔꯤ ꯑꯗꯨꯒꯤ ꯅꯪꯗꯣ ꯍꯣꯔꯦꯟ ꯇꯧꯔꯛꯀꯦ ꯑꯩꯒꯤ ꯏꯗꯤ ꯌꯥꯝ ꯂꯩꯔꯤꯕ
ꯎꯝ ꯎꯝ ꯑꯣ ꯁꯤ ꯂꯣꯏꯗꯧꯔꯦꯀꯣ ꯁꯤ ꯂꯣꯏꯔꯒ ꯑꯗꯨꯝ ꯀꯦ ꯇꯧꯑꯣ ꯑꯥ ꯑꯥ ꯑꯗꯨꯒ ꯑꯩ ꯂꯣꯏꯔꯒ ꯍꯥꯏꯔꯒꯦꯀꯣ
ꯎꯝ
ꯎꯝ ꯎꯝ ꯑ
ꯅꯣꯏ ꯌꯦꯟꯗꯤ ꯇꯥꯡꯕ꯭ꯔꯣ ꯑꯗꯨꯗꯗꯤ
ꯀꯦꯖꯤꯗ ꯀꯌꯥꯄꯤꯒꯦ ꯌꯦꯟ
ꯑꯩꯗꯤ ꯍꯥꯎꯔꯣꯢꯗꯕ ꯃꯥꯜꯂꯦ
ꯑꯩ ꯑꯃꯆꯥꯅꯤꯀꯣ
ꯎꯝ ꯌꯦꯟ ꯀꯖꯤꯗ ꯀꯌꯥ ꯄꯤꯒꯦ ꯑꯗꯨꯗꯗꯤ
ꯌꯥ ꯀꯦ ꯍꯨꯝ ꯎꯝ ꯖꯣꯢꯂꯦꯠ ꯎꯝ ꯍꯥꯟꯗꯦ
ꯃꯃꯤꯡꯅꯦ ꯑꯦ ꯊ꯭ꯔꯤ ꯐꯤꯐꯇꯤ ꯁꯤꯅ ꯊ꯭ꯔꯤ ꯐꯤꯐꯇꯤ
ꯉꯥꯈꯣꯍꯦ ꯎꯝ
ꯑꯩꯈꯣꯏꯒꯤ ꯇꯥꯡ ꯊ꯭ꯔꯤ ꯐꯤꯐꯇꯤꯗ
ꯆꯥꯎꯋꯦ ꯐꯅꯦ ꯐꯂꯨꯢ
ꯇꯤꯠꯇꯤ ꯇꯤꯇꯤ ꯁꯥꯄꯝ ꯅꯪꯒꯤ ꯃꯤꯡꯁꯦ ꯇꯤꯇꯤ ꯑꯣꯢꯕ꯭ꯔꯥ ꯎꯝ
ꯍꯣꯏ꯫ ꯑꯩꯒꯤ ꯑꯩꯒꯤ ꯏꯃꯥ ꯏꯄꯥꯅꯀꯣ ꯌꯥꯝ ꯅꯨꯡꯁꯤꯅ ꯑꯗꯨꯃꯥꯏꯅ ꯀꯧꯕꯤꯕ꯫
ꯂꯥꯞ ꯁꯥꯏꯟ ꯑꯃꯥ ꯊꯧꯒꯤꯅ ꯄꯨꯜꯂ ꯊꯝꯅꯤ꯫
ꯎꯝ꯫ ꯃꯣꯏꯅ ꯌꯥꯝ ꯅꯨꯡꯁꯤꯅ ꯀꯧꯕꯤꯕꯅꯦꯕꯀꯣ꯫
ꯎꯝ꯫
ꯑꯁ ꯉꯅꯤ ꯎꯝ
ꯎꯝ ꯎꯝ ꯊꯣꯡꯕ ꯍꯧꯔꯕꯣ
ꯑ ꯍꯥꯎꯗꯧꯔꯦ
ꯌꯦ ꯉꯥꯛꯇꯪ ꯊꯣꯡꯕ ꯍꯩꯕꯖꯠꯂ ꯅꯪꯁꯦ
ꯍꯣꯏ ꯇꯥꯕ꯭ꯔꯥ ꯊꯥꯎ ꯃꯈꯣꯟ ꯊꯥꯎ ꯃꯈꯣꯟ ꯇꯥꯕ꯭ꯔꯥ ꯎꯝ
ꯌꯦꯟ ꯉꯥꯛꯇꯪ ꯊꯣꯡꯕ ꯍꯩꯕꯖꯥꯠꯂ ꯅꯪꯁꯦ꯫
ꯌꯦꯟ ꯊꯣꯡꯕ ꯍꯥꯏꯔꯗꯤ ꯑꯇꯣꯞꯄꯁꯨ ꯍꯩꯒꯅꯤ ꯊꯣꯡꯉꯗꯤ꯫
ꯑꯈꯣꯏꯁꯨ ꯍꯥꯏꯕꯅꯦꯕ꯫
ꯄꯨꯟꯁꯤ ꯂꯣꯏꯔ ꯀꯩꯗꯧꯔꯅꯤ꯫
ꯁꯤ ꯂꯣꯏꯔꯒ ꯑꯇꯣꯞꯄꯕꯨ ꯇꯧꯔꯝꯒꯦ꯫
ꯑꯣ꯫
ꯑꯩꯗꯤ ꯌꯥꯝ ꯋꯥꯠꯂꯤꯕꯅꯤꯅ ꯑꯩ ꯈꯔ ꯇꯧꯔꯒꯦ꯫ ꯍꫭꯔꯦꯟ ꯅꯨꯡꯗꯥꯡꯗꯤ ꯂꯥꯏꯔꯤꯛ ꯄꯥꯔꯅꯤ꯫
ꯍꯣ꯫
ꯍꯣꯔꯦꯟ ꯅꯨꯡꯗꯥꯡꯗꯤ꯫
ꯆꯠꯂꯣ ꯎꯝ ꯎꯝ꯫ ꯑꯗꯨ ꯍꯥꯞꯁꯤꯔ ꯍꯥꯕ꯫ ꯇꯥꯗꯧꯔꯦꯀꯣ ꯄꯨꯡ꯫ ꯎꯝ ꯅꯨꯡꯉꯥꯏꯕꯅꯤ ꯫ ꯆꯠꯂꯨ ꯆꯠꯂꯨ ꯂꯥꯛꯑꯕꯣ꯫ ꯄꯤꯛ ꯑꯦꯟ ꯍꯋꯥꯠ ꯃꯥꯁ ꯑꯦꯂꯣ꯫ ꯉꯥꯏꯕꯗ ꯋꯥꯔꯦ ꯉꯥꯏꯕꯗ ꯋꯥꯔꯦ꯫
ꯀꯔꯤ ꯉꯥꯏꯕꯗ꯫
ꯑꯣ ꯃꯇꯥꯝ ꯇꯕꯗꯣ꯫
ꯊꯥꯎꯔꯕ
ꯑ ꯃꯅꯦ
ꯊꯥꯎ ꯁꯥꯗ꯭ꯔꯤꯕꯣ
ꯁꯥꯗ꯭ꯔꯤ ꯑꯁꯤ ꯏꯁꯤꯡ ꯈꯔ ꯌꯥꯎꯈꯤꯕꯀꯣ ꯑꯗꯨꯒꯤ
ꯎꯝ
ꯈꯣꯡꯉꯛꯄ ꯍꯥꯏ ꯇ